ꯑꯔꯤꯕ
ꯇꯥꯏ ꯍ
ꯍꯜꯂꯣ
ꯇꯥꯏ ꯇꯥꯏ ꯆꯔꯦ ꯆꯥꯔꯦ ꯆꯔꯦ ꯅꯪꯒꯤꯁꯦ ꯅꯝꯕꯔ ꯑꯇꯣꯞꯄꯗ ꯇꯧꯔꯛꯄ꯭ꯔ ꯃꯥꯜꯂꯦꯀꯣ
ꯑ ꯍꯣꯏ
ꯀꯩꯗꯧꯔꯤꯗꯣ
ꯀꯔꯤꯕ
ꯉꯁꯤ ꯎꯝ ꯎꯁ ꯃ ꯊꯦꯜ ꯍꯥꯥ ꯑꯜꯂꯨꯒ ꯀꯣꯕꯤꯤ
ꯑꯒ ꯊꯄ ꯐꯦ
ꯅꯀꯣꯛꯄꯤ ꯅꯀꯣꯛꯄꯤ
ꯑꯗꯨꯃꯥꯏꯅ ꯆꯥꯟꯅꯕ꯭ꯔꯣꯅꯦ
ꯑꯗꯨꯃꯥꯏꯅ ꯆꯥꯗꯥꯏꯗ ꯍꯥꯎꯕꯅꯦꯦ ꯁꯤꯕ꯭ꯔꯣ
ꯆ
ꯀ ꯍꯥꯏꯕ
ꯑꯩꯣꯏ ꯊꯐꯁꯥꯦꯕ
ꯊꯣꯔꯒꯖꯥꯎ ꯍꯥꯎꯕꯅꯦ ꯔꯣ ꯑꯁꯥꯡꯕꯗꯣ ꯍꯥ
ꯑꯉ ꯆꯗ
ꯑ ꯀꯩ ꯍꯥꯏꯕꯅꯣ ꯇꯥꯔꯦ
ꯁꯝꯐꯨ꯭ꯔꯣ ꯀꯃ ꯂꯣ
ꯀꯥꯡꯍꯧꯁꯨ ꯆꯥꯏꯌꯦ ꯑꯗꯨꯒ ꯏꯟꯁꯥꯡꯁꯨ ꯑꯣꯏꯅ ꯊꯣꯡꯔꯒ ꯆꯥꯏꯌꯦꯕ
ꯑꯁꯤꯦ ꯑꯁꯤ ꯀꯦ ꯑꯩꯣꯏ ꯃꯗ ꯁꯥꯗꯕ
ꯅꯅꯤꯒ ꯏꯁꯥꯎꯗ ꯀꯩꯅ ꯅ ꯅꯅꯤ ꯑꯁ ꯑꯂꯒ ꯀꯣꯄꯤ ꯊꯣꯡꯕꯗꯤ ꯑꯗꯨꯝ ꯀꯩ ꯍꯥꯏꯗꯣꯏꯔꯥ ꯀꯥꯡꯁꯣꯏꯒꯨꯝꯅ ꯊꯣꯡꯕꯅꯦ ꯕ ꯃꯔꯣꯛ ꯑꯁꯥꯡꯕꯗꯣ ꯊꯝꯔꯒ
ꯑ
ꯑꯋꯥꯐꯥꯎ ꯆꯥꯗ꯭ꯔꯤꯅ
ꯇꯥꯖ ꯄꯗꯤꯔ
ꯑꯦꯁ ꯄꯉꯦ ꯑꯗꯨꯗꯤ ꯅꯪ ꯇ꯭ꯔꯥꯏ ꯇꯧꯔꯣꯅ ꯂꯧꯔꯒ
ꯇꯥ
ꯀꯩꯗꯧꯔꯤꯅꯣ
ꯍꯣꯏ ꯂꯥꯏꯔꯤꯛ ꯄꯥꯁꯦ ꯈꯗꯤ ꯈꯟꯕ ꯑꯗꯨ ꯄꯥꯅꯤꯡꯗꯕꯀꯣ
ꯑꯁ ꯍꯧꯖꯤꯛꯕꯨ ꯂꯩꯔꯤꯛ ꯄꯥꯅꯤꯡꯉꯥꯏ ꯇꯟꯗ꯭ꯔꯅꯦ
ꯑꯁ ꯇꯜ ꯂꯁꯨ ꯍꯣꯔꯦꯟ ꯍꯣꯔꯦꯟ ꯋꯥꯏ ꯋꯥꯅꯤꯡꯗꯕꯗꯣ ꯍꯅꯨ ꯍꯅꯨ ꯊꯪ ꯋꯥꯅꯤꯡꯗꯕꯗꯣ
ꯐꯩ ꯐꯩ ꯑꯩꯅ ꯍꯥꯏꯔꯤꯗꯤ ꯍꯧꯖꯤꯛ ꯍꯥꯏꯔꯤꯁꯦ ꯑꯋꯦꯗꯔꯁꯤꯒ ꯀꯩ ꯍꯥꯏꯗꯣꯏꯔꯥ ꯑꯍꯟ ꯍꯧꯖꯤꯛꯇꯤ ꯌꯥꯝꯅ ꯀꯩ ꯍꯥꯏ ꯃꯣꯔꯅꯤꯡꯁꯨ ꯅꯠꯇꯦꯅ ꯏꯚꯤꯅꯤꯡꯁꯨ ꯅꯠꯇꯦꯅ ꯑꯗꯨꯝ ꯑꯥꯐꯇꯔꯅꯨꯟ ꯑꯣꯏꯕꯅꯤꯅ ꯇꯟꯗ꯭ꯔꯣ ꯍꯥꯏꯕ
ꯀꯗꯤ ꯇꯂꯦ ꯑꯗꯣ ꯃꯤꯔ ꯐꯥꯎꯔꯛꯏꯕꯅꯤꯅꯦꯕꯣ
ꯑꯥ
ꯏꯅꯦ ꯄꯥꯗꯕꯗꯤ ꯌꯥꯗꯦꯕꯣꯏ
ꯆꯪꯒꯗ꯭ꯔꯣ ꯀꯟꯁꯦꯟꯇ꯭ꯔꯦꯁꯟ ꯇꯧꯕ ꯉꯝꯒꯗ꯭ꯔꯣꯗꯣ
ꯀꯝꯄꯅꯤꯗ
ꯌꯥꯝ ꯐꯩꯀꯣ ꯅꯣꯏꯁꯦ ꯂꯩꯔꯛ ꯀꯩꯀꯩ ꯍꯩꯔ ꯍꯣꯠꯅꯕꯁꯦ ꯌꯥꯝ ꯀꯜꯂꯦꯀꯣ
ꯌꯥꯕꯅꯦ
ꯑꯩ ꯂꯥꯏꯔꯤꯛ ꯍꯥꯏꯔꯤ ꯇꯟꯥꯟꯕꯅ ꯇꯟꯥꯟꯕꯅ
ꯍꯂꯣ ꯆꯂꯣ ꯍ
ꯑꯗꯨꯗꯪ ꯉꯁꯥꯏ ꯍꯥꯏꯕꯗꯣ ꯀꯩꯅꯤ ꯍꯥꯏꯕ ꯊꯕꯛꯀꯤ ꯃꯇꯥꯡꯗꯣ
ꯃꯇꯝꯊꯦꯡꯅ ꯍꯜꯂꯛꯀꯅꯤ ꯍꯥꯏꯕ
ꯑꯗꯨꯁꯨ ꯑꯣꯏꯔꯦ ꯑꯗꯨ ꯅꯠꯇꯕꯤ ꯑꯗꯨ ꯅꯠꯇꯕꯤ ꯑꯃ ꯂꯩꯅ ꯅꯪꯅ ꯑꯗꯨꯝ ꯑꯩꯅ ꯄꯥꯝꯕ ꯀꯝꯄꯅꯤꯗ ꯑꯦꯄ꯭ꯂꯥꯏ ꯇꯧ ꯍꯥꯏꯕꯗꯣ ꯀꯃꯥꯏꯅ ꯇꯧꯗꯣꯏꯅꯣ ꯍꯥꯏꯕ
ꯑꯣ ꯃ ꯐꯥꯝꯕ ꯀꯝꯄꯅꯤꯗꯣ ꯅꯪ ꯔꯤꯖꯅꯦꯦꯜ ꯄꯥꯏꯔ ꯔꯤꯖꯅꯦ ꯄꯥꯏꯔꯒ ꯀꯝꯄꯅꯤ ꯑꯄꯥꯝꯕ ꯑꯄꯥꯝꯕꯗꯨ ꯆꯠꯂꯒ ꯑꯩꯈꯣꯏꯒꯤ ꯑꯦꯆ ꯑꯥꯔ ꯑꯁꯦ ꯍꯥꯏꯗꯤ ꯊꯟꯅꯒꯦ ꯍꯥꯏꯔꯣ ꯆꯂ ꯏꯔꯣꯅꯤ ꯁꯤ ꯄ ꯍꯥꯏꯒ ꯍꯥꯏꯕ
ꯑꯁ ꯑꯗꯨ ꯑꯗꯨꯗꯤ ꯑꯩꯁꯦ ꯑꯁ ꯉꯝꯗꯦꯍꯦ ꯑꯗꯨꯗꯤ ꯑꯩ ꯀꯥꯏꯒꯅꯦ
ꯑꯩꯅ ꯑꯗꯨ ꯀꯝꯄꯅꯤ ꯖꯣꯏꯟ ꯇꯧꯖꯧꯕ ꯃꯥ ꯀꯝꯄꯅꯤ ꯑꯍꯨꯝ ꯃꯔꯤꯒꯨꯝꯕꯗꯤ ꯑꯩ ꯆꯦꯟꯖꯔꯒ ꯄꯤꯕꯅꯦ
ꯑꯗꯨ ꯑ ꯃꯣꯏꯗꯣ ꯀꯣꯜ ꯇꯧꯔꯛꯄ꯭ꯔꯥ ꯑꯗꯨ ꯀꯃꯥꯏꯅ ꯇꯧꯏꯤ
ꯑꯣ ꯑꯃꯗ ꯈꯟꯒꯎꯒꯅꯤ ꯑꯩꯈꯣꯏ ꯉꯥꯁꯤꯗꯤꯀꯣ ꯍꯣꯁꯄꯤꯇꯥꯜꯒꯤ ꯑꯃꯗ ꯑꯟꯅꯔꯃ
ꯑꯥ
ꯊꯗ ꯑꯗꯨꯨꯝꯕ ꯑꯩꯒꯤ ꯊꯕꯛ ꯍꯧꯖꯤꯛ ꯃꯖꯥꯇꯣ ꯑꯗꯣ ꯑꯩꯅ ꯏꯟꯖꯣꯏ ꯇꯧꯕ
ꯑꯣ
ꯑꯗꯗ ꯁꯤꯁꯨ ꯀꯁꯨ ꯃꯅꯦ
ꯑꯗꯨ ꯍꯣꯁꯄꯤꯇꯥꯜꯒꯤꯁꯨ ꯍꯥꯏꯕꯗꯤ ꯎꯝ ꯄꯨꯡ ꯌꯥꯝꯉꯤ ꯃꯣꯏꯅ ꯍꯥꯏ ꯑꯗꯨꯠ ꯍꯥꯏꯕꯗꯤ ꯇꯦꯟꯠꯌ ꯐꯣꯔ ꯅꯤꯅꯥ ꯇꯤꯟꯇꯤ ꯐꯣꯔ ꯑꯋꯥꯔꯁ ꯅꯤꯅꯥ ꯍꯣꯁꯄꯤꯇꯥꯜꯒꯤꯁꯨ ꯑꯗꯨꯝ ꯀꯩ ꯍꯥꯏꯗꯣꯏꯔ ꯊꯦꯡꯒ ꯅꯦ ꯅꯠꯇ꯭ꯔꯣ ꯑꯗꯨꯃꯥꯏꯅ ꯇꯧꯔꯥ
ꯊꯦꯡ ꯌꯥꯝ ꯊꯦꯡꯕ ꯅꯇꯦꯗ ꯄꯨꯡ ꯇꯔꯨꯛꯀ ꯂꯩꯔꯦꯅ ꯁꯤꯛꯁ ꯇꯥ ꯅꯥꯏꯟ ꯇꯨ ꯁꯤꯛꯁ ꯑꯗꯨꯃꯥꯏꯅ ꯇꯥꯑꯣꯏꯅꯥ ꯑꯗꯨꯒ ꯑꯩꯈꯣꯏ ꯍꯨꯁꯀꯒꯤ ꯇꯣꯞ ꯇꯥꯍꯧꯔꯦ ꯑꯗꯨꯒ ꯐꯨꯁꯅꯥꯒꯤꯁꯦ ꯑꯩꯈꯣꯏ ꯐꯥꯞꯇꯤ ꯄꯔꯦ ꯁꯣꯏꯅꯦ ꯅꯦꯕꯥ
ꯑꯗꯤ ꯕꯅꯥꯐꯤꯗꯤ ꯀꯩꯀꯩ ꯌꯥꯎꯒꯦ
ꯐꯣꯔꯕꯤꯖꯠ ꯐꯥꯟꯗꯣ ꯑꯗꯣ ꯌꯥꯎ ꯅꯤ ꯕꯤꯗꯤꯑꯣ ꯀꯦꯗꯔ꯭ꯦꯠ ꯈꯔꯥ ꯌꯥꯑꯣꯅꯩ ꯕ ꯁꯥꯝꯝꯥꯅꯤꯒꯨꯝꯕ ꯑꯣꯏ ꯌꯥꯑꯣꯏ ꯀꯦ
ꯃꯟꯗꯦꯗ ꯏꯟꯇꯔꯚꯤꯌꯨ ꯂꯩꯕꯁꯨ ꯑꯩ ꯑꯥ ꯁꯦ ꯁꯣꯏꯕꯝ ꯂꯩꯀꯥꯏ ꯍꯥꯏꯌꯦꯁꯦ ꯖꯤꯅꯦꯁ ꯃꯅꯥꯛꯇ ꯂꯩꯕ ꯃꯥꯜꯂꯦ ꯗꯥꯏꯅꯧꯁꯇꯤ ꯁꯦꯟꯇꯔꯒꯤꯀꯣ ꯈꯪꯕ꯭ꯔꯣ ꯏꯁꯇꯔꯟ ꯗꯥꯏꯅꯣꯁꯇꯤꯛ ꯁꯦꯟꯇꯔ ꯍꯥꯏꯌꯦ ꯑꯗꯨꯗꯥ ꯊꯥꯖꯦꯟ ꯈꯞ ꯅꯦꯕꯔ ꯔꯦꯖꯨꯃꯦꯗꯨ ꯑꯗꯨꯒꯤ ꯃꯟꯗꯦꯗ ꯏꯟꯇꯔꯚꯤꯌꯨꯒꯤ ꯂꯥꯛꯑꯣ ꯍꯥꯏꯕ ꯑꯗꯨ ꯑꯣꯏꯅ ꯑꯃꯨꯛ ꯆꯠꯇꯣꯏꯅꯦ ꯁꯔꯤ ꯁꯔꯤꯗ ꯑꯗꯨꯗꯤ
ꯑꯣ ꯑꯩꯁꯨ ꯍꯥꯏꯒꯦ ꯑꯩꯁꯦ ꯃꯃꯥꯡꯗ ꯀꯝꯄꯅꯤ ꯑꯅꯤ ꯊꯕꯛ ꯇꯧꯈ꯭ꯔꯕꯅꯤꯅꯥ ꯀꯦ ꯀꯝꯄꯥꯅꯤ ꯑꯃꯠ ꯊꯣꯌ ꯇꯧꯕꯥ ꯍꯥꯏꯗꯤꯀꯣ
ꯎꯝ
ꯀꯝꯞꯅꯤ ꯑꯃꯥ ꯇꯧꯕꯥ ꯇꯧꯕꯥꯃꯥꯟꯗ ꯈꯣꯌꯗꯒꯤ ꯄꯣꯔꯦꯟꯁꯦ ꯁꯧꯔꯤꯟ ꯁꯇꯔꯇꯤꯛ ꯀꯦ
ꯑꯥ
ꯑꯥ
ꯒꯦꯟ ꯇꯥꯕꯥ ꯃꯤ ꯌꯥꯝ ꯃꯈꯜ ꯌꯥꯝ ꯃ ꯀꯩ ꯏꯁꯜꯁꯤ ꯌꯥꯗ ꯍꯅꯣ ꯅꯠꯇ꯭ꯔꯗꯤ ꯅꯪꯦꯂꯔꯤꯗ ꯅꯪ ꯑ ꯀꯝꯄꯅꯤ ꯐꯩꯦ ꯍꯥꯏꯅ ꯅꯪꯦꯂꯔꯤꯗ ꯈꯔ ꯅꯦꯝꯅ ꯂꯧꯔꯅꯤ ꯑꯗꯨꯦꯠꯁꯦ ꯅꯪꯅ ꯂꯤꯁꯤꯡ ꯁꯚꯦꯟ ꯊꯥꯎꯖꯟ ꯑꯩꯠ ꯊꯥꯎꯖꯟ ꯂꯧꯔꯦ ꯈꯜꯂꯣ ꯑꯗꯨꯗ ꯅꯪ ꯆꯍꯤ ꯑꯃꯦ ꯄꯨꯞ ꯏꯦꯁꯟꯗ ꯂꯩꯔꯅꯤ ꯑꯗꯨꯁꯨ ꯕꯥꯔꯒꯦꯟ ꯇꯧꯔꯒ ꯑꯩꯈꯣꯏ ꯅꯦꯒꯣꯁꯤꯌꯦꯠ ꯇꯧꯅꯔꯒ ꯑ ꯐꯖꯅ ꯂꯤꯁꯤꯡ ꯇꯔꯥꯃꯨꯛꯛꯇ ꯌꯧꯕꯤꯌꯨ ꯀꯣ ꯅꯠꯇ꯭ꯔꯗꯤ ꯊꯔꯚ ꯊꯥꯎꯖꯟ ꯌꯧꯕꯤꯌꯣ ꯍꯥꯏꯔꯣ ꯑꯗꯨꯒ ꯍꯣꯏ ꯃꯦꯁꯦꯁꯤꯅꯤ ꯁꯥꯔ ꯍꯣꯏ ꯑꯗꯨ ꯃꯥ ꯍꯥꯏꯦ ꯋꯥ ꯍꯥꯏꯕ ꯑꯃ ꯂꯩ ꯑꯩꯈꯣꯏ ꯆꯤꯟꯤꯟ ꯍꯥꯏꯕꯁꯦ ꯌꯥꯝ ꯀꯅ ꯀꯅ ꯑꯃꯅꯤꯅꯤꯣ ꯉꯥꯡꯕ ꯍꯩꯕ ꯍꯥꯏꯕꯁꯦ ꯑꯁ ꯗꯨꯅꯤꯌꯥꯗ ꯑꯩꯈꯣꯏ ꯄꯩꯁꯥ ꯄꯥꯏꯕ ꯈꯪꯗꯦ ꯑꯩꯈꯣꯏ ꯑꯐꯥꯎꯕ ꯈꯪꯗꯦ ꯃꯈꯣꯏ ꯇꯤꯟꯕꯅꯦꯕ ꯃꯈꯣꯏ ꯐꯥꯎꯔꯤꯁꯦ ꯃꯤꯅ ꯊꯥꯖꯔꯤꯦ ꯑꯗꯨ ꯁꯥꯔ ꯔꯤꯁꯦꯞꯁꯅꯤꯁꯀꯤ ꯊꯕꯛꯁꯦ ꯆꯨꯝꯃꯦ ꯁꯥꯔ ꯑꯗꯣ ꯑꯩ ꯊꯕꯛ ꯑꯥꯏꯗꯩꯁꯨ ꯑꯩ ꯃꯇꯦꯡ ꯄꯥꯡꯕ ꯌꯥꯕ ꯀꯩ ꯃꯇꯦꯡ ꯄꯥꯡꯒꯦ ꯁꯥꯔ ꯑꯗꯨꯕꯨ ꯑꯩꯒꯤꯁꯦ ꯑꯦꯠꯂꯤꯁ ꯐꯤꯇꯤꯟ ꯊꯥꯎꯖꯟ ꯇꯧꯕꯤꯌꯕ ꯑꯗꯨꯃꯥꯏꯅ ꯍꯥꯏꯕꯤꯌꯅꯤ ꯑꯗꯣ ꯃꯈꯣꯏꯅꯁ ꯌꯦꯁ ꯂꯣꯁꯦ ꯍꯥꯏꯔꯛꯀꯅꯤ ꯑꯗꯨꯗ ꯁꯥꯔ ꯑꯁꯤꯁꯨ ꯑꯁꯤꯁꯨ ꯀꯩ ꯀꯩ ꯂꯩꯕ꯭ꯔꯥ ꯑꯩꯁꯨ ꯀꯝꯄ꯭ꯌꯨꯇꯔꯁꯨ ꯈꯔ ꯍꯩ ꯑꯁꯤꯁꯨ ꯈꯔ ꯍꯩꯌꯦ ꯑꯗꯨ ꯅꯪꯒꯤ ꯅꯁꯥꯒꯤ ꯍꯩꯕ ꯃꯈꯩꯗꯣ ꯍꯥꯏꯔꯣ ꯑꯗꯨ ꯍꯩꯔꯦ ꯑꯗꯨꯅ ꯑꯩꯈꯣꯏ ꯍꯧꯖꯤꯛꯀꯤ ꯃꯇꯝꯁꯦ ꯑꯩꯈꯣꯏ ꯊꯕꯛ ꯇꯧꯕꯁꯨ ꯅꯨꯡꯉꯥꯏꯇꯕ ꯅꯨꯡꯉꯥꯏꯇꯕ ꯑꯩꯈꯣꯏ ꯃꯤ ꯑꯃ ꯑꯃ ꯊꯕꯛ ꯇꯧꯕꯤ ꯅꯨꯡꯉꯥꯏꯇꯕ ꯃꯌꯥꯝꯁꯨ ꯂꯩ ꯑꯗꯨ ꯑꯩ ꯈꯦꯟꯗꯣꯛ ꯇꯕ ꯉꯝꯒꯅꯤ ꯑꯗꯨ ꯃꯗꯨ ꯑꯗꯨꯕꯨ ꯄ ꯇꯥꯔꯝꯃꯦꯕ ꯃꯤ ꯃꯅ ꯊꯕꯛ ꯊꯧꯔꯄꯗ ꯈꯂꯦꯕ ꯊꯕꯛ ꯈꯛꯇ ꯅꯠꯇꯦꯕ ꯏꯤ ꯃꯞꯀꯨꯝꯕ ꯑꯩꯈꯣꯏ ꯃꯤꯒ ꯄꯨꯟꯕ ꯍꯩꯕ ꯑꯗꯨꯒꯨꯝꯕꯗꯨꯀꯤꯝ ꯑꯃꯅꯦꯕ ꯅ ꯍꯥꯏꯔꯣ ꯍꯣꯏ ꯎ
ꯎꯝ
ꯑꯁꯨ ꯉ ꯑꯗꯨꯒ ꯀꯩꯅꯣꯗꯣ ꯃꯤꯅ ꯊꯥꯖꯗꯕ ꯃꯤ ꯍꯥꯏꯗꯤ ꯃꯥꯁꯨ ꯏꯟꯇꯔꯚꯤꯌꯨ ꯇꯧꯕꯅꯤꯅ ꯃꯤ ꯇꯔꯥ ꯇꯔꯥ ꯀꯨꯟꯁꯨ ꯂꯥꯛꯄꯅꯦꯕ ꯑꯗꯣ ꯃꯤꯅ ꯊꯥꯒꯠꯂꯕꯥꯎꯕ ꯍꯥꯏꯕꯣ
ꯑꯥ
ꯣ ꯍꯥꯏꯔꯣꯕ ꯎꯝ ꯊꯥꯖꯗꯕ ꯋꯥꯍꯩ ꯍꯥꯏꯕ ꯀꯥꯟꯗ ꯄꯔ
ꯑꯗꯣ ꯑꯩꯅꯗꯤ ꯑꯗꯨꯝ ꯏꯟꯇꯔꯚꯤꯌꯨ ꯆꯠꯄ ꯀꯥꯟꯗ ꯃꯣꯏꯒꯤ ꯇꯂꯞꯇꯣ ꯋꯥꯡꯗꯕꯅꯤꯅ ꯏꯟꯀ꯭ꯔꯤꯃꯦꯟꯒꯨꯝꯕ ꯂꯩꯒꯗ꯭ꯔꯥ ꯑꯗꯨꯝꯗꯤ ꯑꯩ ꯗꯤ ꯍꯥꯡꯕꯅꯦꯕ ꯑꯗꯣ ꯂꯩꯒꯅꯤ ꯍꯥꯏꯔꯒ ꯑ ꯀꯩ ꯍꯥꯏꯗꯣꯏꯔꯥ ꯆꯍꯤ ꯑꯃ ꯍꯦꯠꯂꯒ ꯑꯗꯨꯝ ꯍꯥꯏꯕꯒꯨꯝ ꯀꯣ ꯑꯗꯨꯗꯤ ꯀ ꯏꯃꯜꯂꯦꯅ
ꯑꯅꯤ ꯀꯔꯤꯃꯅꯦ ꯑꯅꯤ ꯀꯤꯃ ꯂꯣ ꯁꯕ ꯃꯥ ꯍ ꯂꯥꯡ꯭ꯔꯏ ꯁꯤꯗ ꯁ ꯄꯣꯂꯦꯝꯁꯨ ꯎꯝ ꯍꯧꯖꯤꯛꯁꯦ ꯐꯖꯅ ꯇꯝꯂꯛꯄꯔꯦ ꯄꯩꯁꯥꯐꯥꯎ ꯇꯧ ꯀꯥꯟꯗꯤ ꯏ ꯏꯄ ꯇꯧꯗꯦ ꯁꯥꯔꯅ ꯍꯧꯖꯤꯛ ꯍꯥꯏꯒꯨꯝꯕ ꯄꯩꯁꯥꯗꯨꯗꯤ ꯑꯩꯈꯣꯏ ꯏꯁꯥꯒꯤꯁꯨ ꯀꯥꯟꯛꯄ ꯅꯥꯔꯣꯏ ꯑꯩꯈꯣꯏ ꯏꯅꯥꯎꯈꯣꯏ ꯏꯅꯥꯎꯅꯄꯥ ꯏꯆꯟ ꯅꯨꯨꯄꯤ ꯑꯩꯈꯣꯏꯁꯨ ꯈꯔ ꯃꯇꯦꯡ ꯄꯥꯡꯉꯉꯦ ꯏꯁꯤꯡ ꯑꯃꯔꯁꯨ ꯑꯗꯨꯒꯤ ꯃꯇꯥꯡꯗ ꯁꯔꯁꯨ ꯈꯔ ꯈꯟꯕꯤꯌꯨ ꯑꯩꯁꯨ ꯇ ꯐꯖꯅꯥ ꯇꯧꯕꯤꯌꯦ ꯑꯗꯨꯗ ꯃꯥꯁꯨ ꯃꯤ ꯑꯃ ꯑꯣꯏꯕꯅꯤꯅ ꯑꯩꯈꯣꯏꯒꯤ ꯑꯋꯥꯕꯗꯣ ꯈꯪꯉꯦꯕ ꯏꯟꯇꯔꯚꯤꯌꯨ ꯁꯨꯀꯣ ꯐꯖꯅꯥ ꯉꯥꯡ ꯉꯥ ꯗꯤ ꯌꯥꯕꯅꯦ ꯗꯥ ꯃꯤ ꯉꯛ ꯇꯥꯅꯦ ꯀꯔꯤꯅꯣ
ꯉꯥꯡꯕꯁꯦ ꯍꯩꯇꯕꯥ ꯀꯣ ꯑꯩꯁꯦ ꯍ
ꯑꯗꯨꯒꯤ ꯑꯩꯒ ꯉꯍꯥꯟ ꯑꯩꯒ ꯁꯨꯝ ꯉꯥꯟꯃꯤꯅ ꯍꯥꯏꯔꯗꯤ ꯁꯨꯝ ꯍꯩꯒꯅꯤꯗ
ꯑꯦ ꯅꯪ ꯗꯤ ꯌꯥꯝ ꯍꯩꯔꯝꯃꯦ ꯅ ꯑꯗꯨꯒꯤꯅꯦ
ꯎꯝ ꯃꯈꯈꯣꯏ ꯅꯪ ꯃꯈꯣꯏꯁꯦ ꯅꯪ ꯊꯕꯛ ꯇꯧꯋꯦ ꯍꯥꯏꯕꯗ ꯈꯗ ꯈꯪꯗꯦꯕ ꯀꯃꯥꯏꯅ ꯊꯕꯛ ꯇꯧꯅ ꯈꯪꯗꯦꯕ ꯖꯁ ꯕ꯭ꯂꯥꯏꯟꯅꯦꯕ ꯃꯈꯣꯏꯁꯨ
ꯑꯗꯣ ꯃꯣꯏꯅ ꯑꯃꯨꯛ ꯍꯪꯔꯤꯁꯤꯁꯦ ꯑꯗꯨ ꯍꯪ ꯑꯗꯨꯝ ꯃꯣꯏꯅ ꯍꯥꯡꯔꯛꯄꯁꯦ ꯑꯩ ꯍꯥꯏꯕꯗꯤ ꯎꯝ ꯑꯩꯁꯨ ꯅꯍꯥꯟꯗꯣ ꯇꯦꯂꯤꯀꯣꯂꯔꯁ ꯑꯣꯏꯅ ꯇꯧꯕꯤꯕ ꯑꯗꯨꯒꯤ ꯋꯥꯏ ꯗꯤ ꯌꯨ ꯂꯤꯚ ꯗꯦꯠ ꯖꯣꯕ ꯑꯗꯨꯒ ꯀꯔꯤ ꯅꯣ ꯑꯗꯨꯝ ꯍꯥꯡꯉꯛꯄ ꯑꯣ
ꯎꯝ
ꯑꯗꯨꯒꯤ ꯑꯩꯅ ꯋꯥꯔꯀꯤꯡ ꯏꯟꯚꯥꯏꯔꯣꯟꯃꯦꯟ ꯅꯣꯠ ꯁꯨꯏꯇꯦꯕ ꯑꯃꯨꯛ ꯍꯥꯏ ꯑꯗꯨꯒ ꯀꯩ ꯍꯥꯏꯗ꯭ꯔꯥ ꯎꯝ ꯑꯗ ꯋꯥꯔꯛ ꯏꯁ ꯅꯣꯠ ꯐꯪꯁꯅꯤꯡ ꯄ꯭ꯔꯣꯄꯔꯂꯤ ꯑꯗꯨ ꯍꯥꯏ ꯇꯂꯣꯞꯀꯤ ꯃꯇꯥꯡꯗꯔ ꯍꯥꯏꯔꯛꯑꯦ ꯑꯗꯣ ꯇꯂꯥꯎ ꯀꯟꯐ꯭ꯂꯤꯛꯁꯀꯨꯝꯕ ꯂꯩꯕ꯭ꯔꯥ ꯍꯥꯏꯔꯒ ꯑꯗꯨꯗꯤ ꯍꯥꯏꯔꯛꯏꯇꯦ ꯑꯗꯨꯝꯥꯏꯍ ꯈꯣꯝꯕꯤꯕꯅꯦꯕ
ꯍꯥꯏꯕꯁꯦꯁꯇ ꯄꯥꯝꯕꯅꯦꯕ ꯑꯁꯦꯡꯕ ꯅꯧ ꯅ ꯍꯧꯁꯛ ꯍꯥꯏꯔ ꯆꯍꯤ ꯑꯃꯒꯨꯝꯕ ꯑꯩꯁꯨ ꯐꯖꯅ ꯍꯣꯠꯅꯔꯛꯑꯦ ꯑꯗꯨꯒ ꯃꯈꯣꯏꯁꯦꯁꯦ ꯍꯤꯡꯒꯠꯇꯕꯅꯤꯅ ꯑꯩꯁꯨ ꯍ ꯏꯕ ꯅ ꯍꯥꯏꯥꯏꯦ ꯁꯄꯁꯟ ꯑꯗꯒꯤ ꯑꯦꯠꯁ ꯂꯤꯁꯤꯡ ꯑꯃ ꯑꯣꯏꯔꯁꯨ ꯆꯥꯝꯃꯉꯥ ꯑꯣꯏꯔꯁꯨ ꯏꯁ ꯇꯧꯕꯤꯔ ꯑꯩꯁꯨ ꯍꯔꯥꯎꯔꯥꯎ ꯇꯧꯕꯅꯦ ꯑꯣ ꯑꯩꯈꯣꯏ ꯇꯥꯕꯤꯗ꯭ꯔꯦ ꯑꯗꯨꯗꯤ ꯑꯩꯁꯨ ꯇꯣꯛꯇ꯭ꯔꯦ ꯍꯥꯏꯕ ꯂꯣꯏ꯭ꯔ ꯑꯗꯨꯗ ꯃꯤ ꯃꯥꯁꯨ ꯃꯤꯅꯤ ꯀꯩꯅꯣ ꯑꯗꯨꯗꯤ ꯃ ꯆ ꯍꯣꯏ ꯑꯗꯨ ꯆꯨꯝꯃꯦ ꯍꯥꯏꯔꯦ ꯍꯥꯏꯔꯅꯤ ꯑꯗꯣ ꯅꯪꯒꯤ ꯍꯧꯖꯤꯛ ꯅꯪꯉꯣꯟꯗ ꯊꯕꯛ ꯇꯧꯕ ꯀꯥꯟꯗꯁꯨ ꯅꯪꯉꯣꯟꯁꯨ ꯃꯥꯁꯦ ꯍꯥꯏ ꯍ ꯄ꯭ꯔꯣꯁꯤ ꯊꯥ ꯃꯥꯔ ꯋꯥꯔ ꯕꯨꯂ ꯀꯣꯛꯄ ꯊꯃꯅꯤ ꯋꯥ ꯑꯗꯨꯗꯣ
ꯑ ꯃꯟꯗꯦꯗ ꯌꯦꯡꯕ ꯇꯥꯔꯦ ꯅꯪꯒꯤ ꯇꯦꯛꯅꯤꯛꯁꯨ ꯁꯤꯁꯤꯟꯅꯔꯒ
ꯑꯁꯦꯡꯕꯅꯦ ꯑꯩꯈꯣꯏ ꯁꯝꯅ ꯍꯥꯏꯔꯕꯗ ꯃꯅꯤꯄꯨꯔ ꯈꯛꯇꯅꯦꯕꯀꯣ ꯅꯣꯔꯠ ꯏꯁꯁꯦ ꯑꯩꯈꯣꯏ ꯇꯣꯂꯞꯀꯤ ꯃꯇꯥꯡꯅꯤ ꯌꯥꯗꯦꯕ ꯑꯩ ꯒꯣꯍꯇꯤꯗꯨꯁꯨ ꯊꯕꯛ ꯊꯤꯌꯦꯕ ꯑꯣ ꯌꯥꯗ ꯌꯥꯗꯦꯕ ꯇꯣꯂꯣꯞꯁꯦ ꯑꯩꯈꯣꯏꯦꯒꯣꯁꯤ ꯇꯧꯕ ꯈꯔ ꯋꯥꯏꯦ ꯑꯗꯨꯒꯤ ꯑꯣꯅꯦꯁꯂꯤ ꯍꯥꯏ ꯌꯥꯗ꯭ꯔꯗꯤ ꯌꯥꯗ꯭ꯔꯔꯤ ꯀꯩꯅꯣ ꯃꯥ ꯃꯥ ꯈꯪꯗꯔꯣ ꯀꯄꯣꯏ
ꯆꯨꯞꯃꯦ ꯆꯃꯦꯩ ꯑ ꯇꯥꯔꯃꯟꯗꯗ ꯊꯃꯒꯗꯨꯣ